ꯆꯥꯛ ꯆꯥꯔꯕꯣ
ꯑꯣ ꯌꯥꯝ ꯍꯧꯅ ꯇꯥꯏꯌꯦ ꯆꯥꯔꯦ
ꯀꯩꯟ ꯀꯩ ꯏꯟꯖꯥꯡ
ꯑꯩ ꯉꯁꯥꯏ ꯍꯥꯏꯗꯨꯗꯤ ꯑꯌꯨꯛꯀꯤ ꯑꯣꯛꯁꯥ ꯊꯣꯡ ꯕꯒꯥ ꯎꯁꯣꯏꯒ ꯃꯣꯔꯣꯛ ꯃꯦꯠꯄꯥ
ꯀꯦꯗꯧꯔꯤꯕ ꯍꯧꯖꯤꯛꯇꯤ
ꯇꯤꯚꯤ ꯌꯦꯡꯉꯝꯕꯅꯦꯗꯥ
ꯎꯝ ꯑꯩꯁꯨ ꯍꯧꯖꯤꯛꯇ ꯆꯥꯗ ꯉꯥꯏꯔꯦ
ꯑꯣ ꯀꯩ ꯆꯥꯔꯦ
ꯃꯂꯥ ꯕꯥꯔꯕꯤꯗꯤ ꯑꯅꯤ ꯕꯤꯔꯤꯌꯥꯅꯤ ꯆꯥꯏꯌꯦ
ꯍꯥꯥ
ꯆꯤꯛꯀꯟ ꯕꯤꯔꯤꯌꯥꯅꯤ ꯆꯥꯏꯌꯦ
ꯍꯥꯎꯔꯦ ꯀꯩꯅꯣ
ꯎꯝ ꯍꯥꯎꯔꯦ
ꯅꯣꯡ ꯆꯨꯒꯦ ꯇꯧꯔꯤꯌꯦ ꯈꯖꯤꯛ ꯈꯖꯤꯛ ꯇꯥꯔꯦ
ꯌꯥꯝꯅ ꯍꯥꯎꯅ ꯆꯥꯈ꯭ꯔꯦ
ꯌꯥꯝ ꯁꯥꯕ꯭ꯔꯣ ꯑꯥꯗ
ꯁꯥꯗꯦ ꯌꯥꯝ ꯏꯪꯉꯦ
ꯑꯦ ꯅꯣꯡ ꯆꯨꯕ꯭ꯔꯥ ꯅꯣꯡ ꯃꯪꯕ꯭ꯔꯥ
ꯅꯣꯡ ꯍꯧꯖꯤꯛ ꯈꯪꯗꯦ ꯅꯨꯃꯤꯠ ꯇꯥꯕ꯭ꯔꯥ ꯇꯥꯗꯕ꯭ꯔ ꯃꯄꯥꯟ ꯊꯣꯛꯇꯕꯅꯤꯅ
ꯐꯤꯔꯣꯜ ꯐꯖ ꯐꯥꯖꯕ ꯂꯩꯕ꯭ꯔꯥ ꯑꯗꯥ
ꯀꯪꯗ ꯑꯩꯈꫭꯏꯗꯤ ꯁꯣꯄꯤꯡ ꯆꯠꯇꯕꯅꯤꯅ
ꯎꯝ꯫
ꯂꯩꯔꯝꯅꯤ ꯀꯩꯅꯣ ꯑꯥ ꯅꯨꯃꯤꯠ ꯇꯥꯈ꯭ꯔꯥ ꯖꯥꯠꯂꯥ ꯃꯝꯃ ꯖꯥꯠꯂꯥ ꯑꯥ ꯅꯨꯃꯤꯠ ꯇꯥꯈ꯭ꯔꯦ꯫
ꯄꯨꯡ ꯉꯥꯜꯂꯤꯅꯦ ꯄꯨꯡ ꯇꯔꯨꯛ ꯇꯔꯨꯛ ꯃꯈꯥꯏ ꯍꯦꯜꯂꯦ
ꯄ꯭ꯔꯥꯏ ꯍꯧꯖꯤꯛ ꯅꯨꯃꯤꯠ ꯇꯥꯔꯒ ꯀꯩꯅꯣ ꯃꯝꯗ꯭ꯔꯤꯉꯩꯗ ꯑꯥ ꯂꯩꯗꯅ ꯋꯔꯀꯤꯡ ꯆꯠꯄꯗ ꯆꯠꯄ ꯅꯨꯡꯉꯥꯏꯕ ꯃꯇꯝꯗꯣ ꯂꯩꯔꯦ ꯍꯧꯖꯤꯛ
ꯑꯣ
ꯑꯁꯤꯗ ꯌꯥꯝ ꯏꯪꯉꯦ ꯌꯥꯝ ꯅꯨꯡꯉꯥꯏꯌꯦ ꯂꯩꯕ
ꯑꫭ
ꯑꯦꯁꯤ ꯑꯦꯁꯤ ꯂꯩꯔꯁꯨ ꯑꯩꯗꯤ ꯑꯦꯁꯤ ꯑꯝꯇ ꯑꯣꯟ ꯇꯧꯗꯤꯌꯦ ꯑꯦꯁꯤ ꯀꯩꯝꯇ ꯑꯣꯟ ꯇꯧꯗ꯭ꯔꯥꯁꯨ ꯕ꯭ꯂꯦꯡꯀꯦꯠ ꯃꯅꯨꯡꯗ ꯀꯅꯥ ꯀꯅꯥꯥ ꯂꯩꯒꯦ ꯅꯣꯡ ꯆꯨꯔꯤꯔꯣ
ꯅꯣꯡ ꯆꯨꯔꯛꯑꯦ ꯍꯧꯖꯤꯛ ꯃꯈꯣꯟ ꯇꯥꯕ꯭ꯔꯥ
ꯑꯧ ꯇꯥꯏꯌꯦ ꯈꯔ ꯈꯔ ꯇ꯭ꯔꯦꯛ ꯇ꯭ꯔꯛ ꯇ꯭ꯔꯦꯛ ꯇꯥꯏꯌꯦ꯫
ꯎꯝ ꯈꯔ ꯈꯔ ꯄꯜꯂꯥꯛꯑꯦꯕ ꯍꯧꯖꯤꯛ ꯅꫭꯡꯗꫭ
ꯎꯝ꯫
ꯌꯨꯝꯗꫭ ꯗꯤꯟ ꯑꫭꯏꯕꯅꯤꯅ ꯃꯨꯈꫭꯟ ꯇꯥꯕ ꯇꯥꯕꯅꯦ
ꯑꯩꯗꯤ ꯇꯨꯝꯅꯤꯡꯂꯛꯑꯦꯗ ꯚꯤꯗꯤꯑꯣ ꯌꯦꯡꯒꯦ ꯇꯧꯔꯒ
ꯑꯩꯗꯤ ꯃꯄꯥꯟ ꯊꯣꯛꯀꯅꯤ ꯍꯧꯖꯤꯛ ꯈꯔ ꯃꯇꯝ ꯈꯔ ꯂꯩꯔꯒ
ꯀꯥꯜ ꯀꯩꯗꯧꯗꯨꯏꯅꯣ
ꯃꯄꯥꯟ ꯊꯣꯛꯄꯒꯤ ꯇꯦꯝꯄꯔ ꯒ꯭ꯂꯥꯁꯇꯣ ꯐꯣꯟꯒꯤ ꯇꯦꯝꯄꯔ ꯒ꯭ꯂꯥꯁꯇꯣ ꯑꯗꯨ ꯀꯥꯏꯔꯦꯕ ꯑꯗꯨ ꯑꯥ ꯑꯗꯨ ꯈꯔ ꯁꯤꯟꯅꯕ ꯑꯗꯨꯒ ꯁꯤꯝꯁꯨ ꯑꯃ ꯑꯣꯟꯊꯣꯛꯀꯦ ꯇꯧꯕ
ꯎꯝ꯫
ꯁꯤꯝ ꯑꯩꯒꯤ ꯑꯧ ꯅꯦꯠꯋꯥꯛ ꯅꯨꯡꯉꯥꯏꯇꯕꯒꯤ ꯑ ꯑꯇꯣꯞꯄ ꯖꯤꯑꯣ ꯁꯤꯝꯔꯥ ꯀꯩꯅꯣꯝꯃ ꯂꯩꯒꯦ ꯇꯧꯕ꯫
ꯎꯝ꯫
ꯅꯦꯠꯋꯥꯛ ꯌꯥꯗꯦꯕ ꯑꯩꯈꯣꯏꯗ ꯑꯗꯨꯒꯤ ꯐꯣꯟ ꯋꯥꯔꯤꯁꯥ ꯁꯥꯕꯒꯁꯦ ꯌꯥꯝ ꯆꯥꯞꯄꯦꯕ
ꯗ꯭ꯔꯃꯥꯁꯨ ꯌꯦꯡꯗ꯭ꯔꯦ ꯑꯩꯗꯤ ꯍꯟꯗꯛ ꯌꯦꯡ ꯌꯦꯡꯐꯝ ꯂꯩꯇ꯭ꯔꯥꯕꯅꯤꯅ
ꯑꯩ ꯂꯤꯡꯛ ꯊꯔꯥꯛ ꯏ ꯗꯨꯗꯤ ꯅꯉꯣꯟꯗ ꯑꯩ ꯀ꯭ꯔꯣꯝꯗꯥ
ꯑꯁ ꯗꯥꯎꯟꯂꯣꯠ ꯇꯧꯕ ꯋꯥꯏ
ꯅꯩ ꯗꯥꯎꯟꯂꯣꯠ ꯗꯥꯎꯟꯂꯣꯠ ꯅꯠꯇꯤꯌꯦ
ꯀꯥꯎꯈ꯭ꯔꯦꯗ ꯂꯩ ꯌꯥꯎ ꯌꯥꯎꯗ꯭ꯔꯦ ꯌꯥꯎꯗ꯭ꯔꯦ ꯅꯦꯠꯐ꯭ꯂꯤꯛꯁꯇꯗꯤ ꯗꯥꯎꯟꯂꯣꯠ ꯇꯧꯕ ꯅꯨꯡꯉꯥꯏꯗꯅꯥ
ꯅꯦꯠꯐ꯭ꯂꯤꯛꯁ
ꯀꯩꯁꯨ ꯇꯧꯗꯦꯗꯅ ꯗꯥꯎꯟꯂꯣꯠ ꯅꯝꯃꯒꯜ ꯂꫭꯏꯔꯦꯅ
ꯑꯣꯟꯂꯥꯏꯟꯗ ꯌꯦꯡꯕ ꯑꯁꯤꯗ ꯀ꯭ꯔꯣꯝꯗ ꯌꯦꯡꯕ ꯌꯥꯕꯅꯤꯅ ꯑꯩ ꯑꯗꯨꯒꯤꯅꯦ ꯔꯤꯆꯥꯔꯖ ꯍꯥꯞꯇꯔꯤꯗꫭ ꯍꯥꯏꯗꯤ ꯊꯕꯛꯁꯨ ꯆꯠꯄꯅꯤꯅ ꯌꯦꯡꯕ ꯃꯇꯝꯁꯨ ꯂꯩꯇ꯭ꯔꯦꯗꯅ ꯁꯪꯗꯦꯗꯅ ꯑꯗꯨꯒꯤ ꯑꯣ ꯆꯠꯇꯣꯏꯅꯦ
ꯄꯨꯡ ꯕꯥꯔꯣꯗ
ꯎꯝ ꯇꯨꯌꯦꯜꯐ ꯊꯥꯔꯇꯤꯗ
ꯑꯗꯨꯒ ꯄꯨꯡ ꯑꯃꯗ ꯍꯜꯂꯛꯇꯣꯏꯕ
ꯃꯇꯥꯡ ꯃꯇꯥꯡꯗ ꯄꯨꯡ ꯇꯨꯋꯦꯜꯐ ꯇꯨꯋꯦꯜꯐ ꯊꯥꯔꯇꯤꯗ ꯌꯨꯝ ꯌꯧꯕ ꯌꯥꯎꯋꯤ ꯇꯨꯋꯦꯜꯐꯇ ꯌꯧꯕ ꯌꯥꯎꯋꯤ ꯑꯗꯨꯃꯥꯏꯅ ꯇꯨꯋꯦꯜꯐ ꯇ꯭ꯋꯦꯟꯇꯤ ꯁꯤ ꯑꯗꯨꯒꯨꯝꯕ ꯃꯇꯥꯡ ꯃꯇꯥꯡꯗꯤ
ꯆꯞ ꯆꯥꯕ ꯃꯇꯝꯗꯤ ꯀꯃꯥꯏꯅ ꯄꯤꯒꯦ
ꯆꯥꯛ ꯆꯥꯕꯗꯤ ꯇꯦꯟ ꯊꯥꯔꯇꯤ ꯇꯦꯛ ꯇꯦꯟ ꯊꯥꯔꯇꯤ ꯌꯧꯔꯗꯤ ꯑꯗꯨꯝ ꯃꯊꯪ ꯃꯊꯪ ꯆꯥꯕ ꯌꯥꯔꯦ ꯑꯩꯗꯤ ꯑꯌꯥꯝꯕꯗ
ꯇꯞꯇ꯭ꯔꯁꯨ ꯀꯩꯁꯨꯨꯝ ꯀꯥꯏꯗꯕ꯭ꯔꯥ
ꯑꯥ ꯃꯇꯝ ꯌꯥꯝꯅ ꯂꯧꯕ ꯌꯥꯗꯦ ꯇ꯭ꯋꯦꯟꯇꯤ ꯃꯤꯅꯤꯠꯁ
ꯑꯗꯨꯗꯤ ꯁꯤꯗꯧꯒ ꯆꯞ ꯃꯥꯟꯅꯩꯅꯦ
ꯇ꯭ꯋꯦꯟꯇꯤ ꯃꯤꯅꯤꯠꯁ ꯍꯥꯏꯗꯤ ꯃꯊꯪ ꯃꯊꯪ ꯆꯥꯛ ꯆꯥꯗꯣꯏꯅꯤꯅꯀꯣ ꯎꯝ ꯅꯪ ꯆꯥꯕ ꯂꯣꯏꯔꯒ ꯃꯤꯅ ꯑꯃꯨꯛ ꯂꯥꯛ ꯀꯅꯤ ꯃꯤ ꯑꯃꯨꯛ ꯆꯥꯒꯅꯤ ꯒ꯭ꯔꯨꯞꯇꯗꯤ ꯆꯥꯕ ꯌꯥꯗꯦꯗꯅ ꯑꯗꯨꯒꯤ
ꯑꯃꯃꯝꯇꯪ ꯆꯥꯗꯣꯏꯔꯣ
ꯑꯥ ꯃꯤ ꯑꯃꯃꯝ ꯑꯅꯤꯁꯨ ꯆꯠꯄ ꯌꯥꯏ ꯁꯦꯛꯁꯟ ꯁꯦꯛꯁꯟꯅꯤꯅꯀꯣ ꯑꯗꯨꯝ ꯊꯥꯕ ꯌꯥꯏ ꯑꯩꯗꯤ
ꯌꯥꯝꯅꯗꯤ ꯂꯩꯇ꯭ꯔꯦ ꯐ꯭ꯔꯤ ꯀꯩꯀꯥ ꯋꯥꯏꯅꯦ ꯑꯗꯨꯗꯤ ꯆꯞ ꯃꯥꯟꯅꯩꯅꯦ ꯁꯤꯗꯒ
ꯑꯥ ꯀꯩ ꯍꯥꯏꯒꯦꯔ ꯀꯩ ꯍꯥꯏꯁꯤꯔꯥ ꯑꯥ ꯄꯨꯡ ꯃꯔꯤ ꯃꯉꯥ ꯑꯗꯨꯋꯥꯏꯗꯗꯤ ꯑꯥ ꯕꯤꯖꯤ ꯂꯩꯇꯦꯕ ꯑꯗꯨ ꯃꯇꯝꯗ ꯆꯥꯔꯗꯤ ꯈꯔ ꯑꯗꯨꯝ ꯃꯇꯝ ꯁꯥꯡ ꯁꯥꯡꯅ ꯂꯧꯕ ꯌꯥꯏꯌꯦ ꯎꯪ ꯍꯥꯏꯕꯗꯤ ꯂꯩ ꯃꯤ ꯂꯥꯛꯇꯕꯅ ꯑꯅꯤ ꯑꯅꯤ ꯑꯌꯨꯛꯀꯤ ꯆꯥꯛꯇꯣ ꯄꯨꯡ ꯇꯔꯥ ꯃꯈꯥꯏꯗꯒꯤ ꯆꯥꯕ ꯍꯧ ꯌꯥꯔꯦ ꯍꯣꯏ ꯃꯊꯪ ꯃꯊꯪ
ꯑꯗꯨꯒ ꯅꯨꯡꯊꯤꯟ ꯅꯨꯡꯗꯥꯡꯗꯅ ꯄꯨꯡ ꯃꯔꯤꯗ
ꯑꯥꯎ ꯄꯨꯡ ꯃꯔꯤꯗꯒꯤ ꯍꯧꯕ ꯌꯥꯔꯦ ꯑꯩꯗꯤ ꯑꯌꯥꯝꯕꯗ ꯄꯨꯡ ꯃꯔꯤ ꯃꯈꯥꯏ ꯃꯉꯥꯗ ꯆꯥꯏꯌꯦ ꯑꯗꯨꯒ ꯑꯥ ꯑꯩ ꯅꯨꯡꯗꯥꯡꯗꯅ ꯑꯦꯂꯕꯦꯟ ꯊꯥꯔꯇꯤ ꯐꯣꯔꯇꯤꯗ ꯆꯥꯏꯌꯦ ꯑꯗꯨꯝ ꯆꯥꯔꯒ ꯑꯗꯨꯝ ꯅꯨꯡꯉꯥꯏꯅ ꯆꯥꯔꯅꯤ ꯂꯣꯏꯕ ꯃꯇꯝꯅꯤꯅꯀꯣ ꯑꯩꯈꯣꯏꯗꯤ ꯑꯩꯈꯣꯏꯗꯤ ꯊꯕꯛ ꯁꯨꯗ ꯁꯨꯔꯣꯏꯗꯕꯅꯤꯅ
ꯎꯝ
ꯑꯗꯨꯝ ꯑꯣꯗꯔ ꯂꯣꯏꯅ ꯂꯧꯕꯤꯔꯒ ꯑꯗꯨꯝ ꯆꯥꯛ ꯆꯥꯔꯅꯤ ꯑꯗꯨꯝ ꯅꯨꯡꯉꯥꯏꯅ
ꯌꯥꯝ ꯌꯥꯝ ꯋꯥ ꯌꯥ ꯋꯥꯒꯗꯕ ꯃꯥꯜꯂꯦ
ꯑꯍꯥꯟꯕꯗꯗꯤ ꯍꯞꯇꯥ ꯑꯅꯤ ꯑꯍꯨꯝꯗꯤ ꯑꯗꯨꯝ ꯋꯥꯒꯅꯤ ꯅꯪꯁꯦ ꯑꯍꯥꯟꯕꯒꯤ ꯖꯣꯏꯟ ꯇꯧꯕꯗ ꯑꯩꯁꯨ ꯑꯗꯨꯝꯅꯦ ꯍꯥꯞꯇ ꯑꯅꯤ ꯑꯍꯨꯝꯗꯤ
ꯑꯩꯅ ꯑꯣꯗꯔ ꯂꯧꯕ ꯆꯠꯇꯣꯏꯔꯣ
ꯅꯠꯇꯦ
ꯑꯣꯔꯗꯔ ꯂꯧꯒꯗꯕ ꯃꯤ ꯇꯣꯉꯥꯟꯕ꯭ꯔꯣ
ꯎꯝ ꯑꯩꯈꯣꯏꯅ ꯂꯧꯒꯅꯤ ꯅꯣꯏꯅ ꯑꯩꯅ ꯂꯧꯕ ꯃꯇꯝꯗ ꯃꯣꯏꯒꯤꯁꯦ ꯁꯤꯅꯤ ꯑꯁꯤ ꯄꯤꯔꯣ ꯁꯤ ꯄꯤꯔꯣ ꯍꯥꯏꯕꯗ ꯅꯣꯏ ꯄꯤꯔꯅꯤ ꯄ꯭ꯂꯦꯠ ꯄꯤꯔꯅꯤ
ꯑꯃꯃꯝ ꯊꯝꯗꯣꯏꯔꯥ ꯑꯗꯨꯁꯨ
ꯑꯥꯎ ꯑꯃꯃꯝ ꯑꯃꯃꯝ ꯑꯗꯨꯝ ꯄ꯭ꯂꯦꯠ ꯊꯝꯃꯅꯤ ꯑꯗꯣ ꯒ꯭ꯌꯥꯁꯅ ꯀꯩ ꯄꯥꯝꯃꯦ ꯏꯁꯤꯡ ꯄꯥꯝꯃꯦ ꯍꯥꯏꯔꯗꯤ ꯔꯦꯒꯨꯂꯔ ꯋꯥꯇꯔ ꯄꯥꯝꯃꯦ ꯍꯥꯏꯔꯗꯤ ꯑꯗꯨꯝ ꯏꯁꯤꯡ ꯄꯨꯔꯛꯑꯅꯤ ꯒ꯭ꯂꯥꯁ ꯄꯥꯝꯃꯦ ꯍꯥꯏꯗ ꯒ꯭ꯂꯥꯁ ꯄꯨꯔꯛꯑꯅꯤ ꯑꯗꯨꯒ ꯃꯟꯗꯤ ꯀꯩ ꯀꯩꯅꯣ ꯂꯥꯛꯑꯅꯤ ꯍꯥꯏꯗꯤ ꯃꯟꯗꯤꯒꯤ ꯁꯂꯠ ꯑꯇꯣꯞ ꯇꯣꯉꯥꯟꯅ ꯂꯩꯌꯦꯕ ꯑꯗꯨ ꯕꯟꯗꯤꯁꯤ ꯁꯂꯠꯇꯣ ꯑꯗꯨꯝ ꯊꯝꯃꯅꯤ ꯆꯥꯛ ꯂꯥꯛꯑꯀꯥꯟꯗ ꯑꯣꯗꯔ ꯂꯥꯛꯑꯀꯥꯟꯗ ꯑꯗꯨꯝ ꯁꯥꯔꯞ ꯇꯧꯔꯅꯤ ꯁꯥꯔꯞ ꯇꯧꯔꯒ ꯇꯧꯔꯝꯃꯒ ꯀꯩꯀꯩ ꯄꯥꯝꯒꯦ ꯀꯩꯀꯩ ꯑꯗꯨꯝ ꯍꯪꯕ ꯑꯃꯨꯛ ꯂꯥꯛ ꯇꯩꯕ ꯑꯩꯈꯣꯏꯗ ꯃꯤ ꯂꯥꯛꯑꯀꯥꯟꯗ ꯀꯩꯀꯩ ꯄꯥꯝꯃꯦ ꯀꯩꯀꯥꯏ ꯍꯥꯞꯄꯣꯔꯣ ꯀꯩꯅꯣ ꯑꯗꯨꯝ ꯍꯪꯕꯗꯣ
ꯑꯥ
ꯑꯗꯨꯅꯦ ꯑꯗꯨ ꯁꯦꯝꯅꯦ ꯆꯞ ꯃꯥꯟꯅꯩ
ꯑꯗꯨ ꯑꯣꯏꯔꯁꯨ ꯁꯤꯗꯗꯤ ꯑꯩꯈꯣꯏꯗꯤ ꯑ ꯑꯩꯅ ꯍꯥꯟꯅ ꯇꯧꯕ ꯃꯐꯝꯗꯨꯗꯗꯤ ꯄ꯭ꯂꯦꯠ ꯑꯃꯃꯝ ꯄꯤꯔꯦꯗꯅ ꯄꯨꯂꯞ ꯇꯦꯕꯜꯗ ꯄꯨꯂꯞ ꯊꯝꯃꯒ ꯆꯠꯂꯅꯤꯗꯅ
ꯑꯩꯈꯣꯏꯗꯤꯒꯨꯝ ꯑꯗꯨꯃꯥꯏꯅ ꯄ꯭ꯂꯦꯛ ꯑꯃꯝꯃꯝ ꯄꯤꯔꯅꯤ ꯑꯗꯨꯃꯥꯏꯅ ꯇꯧꯔꯀꯥꯟꯗ ꯇꯤꯞꯁ ꯐꯪꯕꯅꯦꯕ
ꯑꯣ ꯑꯗꯨꯒ ꯑꯩꯈꯣꯏꯒꯤ ꯑꯆꯥꯄꯣꯠ ꯄꯨꯊꯣꯔꯛꯄꯗ ꯁꯥꯔꯐ ꯇꯧꯕꯗꯣ
ꯑꯥ
ꯑꯗꯨꯁꯨ ꯍꯩꯇꯦꯕꯥ ꯑꯩꯗꯤ ꯇꯥꯂꯦꯕ ꯑꯗꯨ ꯊꯕꯛꯇꯨ
ꯊꯔꯅꯦ ꯑꯗꯨꯗ ꯇ꯭ꯔꯦꯅꯤꯡ ꯂꯩꯔꯦꯗꯅ ꯇ꯭ꯔꯦꯅꯤꯡ ꯑꯗꯨꯝ ꯍꯥꯏꯔꯛꯀꯅꯤꯗ
ꯑꯗꯨꯗꯤ ꯃꯣꯏꯅ ꯀꯣꯠꯂꯒ ꯆꯥꯕ ꯌꯥꯕꯗ
ꯌꯥꯗꯦ ꯁꯤꯗꯗꯤ
ꯌꯥꯝ ꯆꯥ
ꯃꯣꯏꯁꯦ ꯀꯔꯤ ꯍꯥꯏꯗꯅꯣ ꯑꯥ ꯀꯩꯅꯣ ꯏ ꯃꯅꯤꯄꯨꯔꯤꯗ ꯀꯤꯡ ꯀꯤꯡꯗꯣ
ꯈꯪꯗꯦ ꯑꯩꯁꯨ
ꯑꯥ ꯑꯁꯤꯒꯨꯝꯕ ꯑꯗꯨꯒꯨꯝꯕꯅꯦ ꯑꯗꯨꯝ ꯁꯥꯔꯚ ꯇꯧꯔ ꯇꯧꯔꯒꯅꯤ ꯐꯤꯡꯒꯔ ꯕꯣꯜ ꯆꯩꯌꯦ ꯈꯨꯠ ꯍꯣ ꯈꯨꯠ ꯍꯥꯝꯅꯕ ꯕꯣꯜ ꯆꯩꯌꯦꯗꯤ ꯑꯗꯨꯝ ꯑꯁꯤꯡ ꯑꯁꯥꯕ ꯄꯨꯔꯛꯑꯒ ꯈꯨꯠ ꯍꯥꯝꯍꯟꯒꯅꯤ ꯍꯥꯝ ꯑꯥꯎ ꯑ ꯑ
ꯑꯣ ꯍꯥꯝꯐꯝꯗꯨꯗ ꯍꯥ ꯆꯠꯄ ꯌꯥꯗ꯭ꯔꯣ
ꯆꯠꯄ ꯌꯥꯝ ꯃꯤ ꯄꯨꯝꯅꯃꯛꯇꯤ ꯑ ꯅꯤꯗꯦꯗ ꯑꯗꯨꯝ ꯍꯦꯟꯋꯥꯁ ꯇꯧꯋꯦ ꯑꯗꯨꯕꯨ ꯐꯤꯡꯒꯔ ꯕꯣꯔꯗ ꯐꯤꯡꯒꯔ ꯕꯣꯔꯗ ꯄꯥꯃꯦ ꯍꯥꯠ ꯑ ꯍꯥꯠ ꯑ ꯍꯥꯠ ꯍꯥꯏꯌꯦ ꯈꯨꯠ ꯈꯨꯠ ꯎꯝ ꯈꯨꯠ ꯈꯨꯠ ꯍꯥꯝꯅꯕ ꯈꯨꯠ ꯎꯝ ꯍꯥꯝꯅꯕ ꯄꯤꯔꯛꯑꯣ ꯍꯥꯏꯔꯗꯤ ꯄꯤꯔꯛ ꯄꯤꯒꯅꯤ ꯅꯤꯝꯕꯨꯒ ꯀꯣ ꯄꯤꯒꯅꯤ ꯂꯣꯏꯔꯀꯥꯟꯗ ꯂꯣꯏꯅ ꯑꯗꯩ ꯄꯨꯔꯛꯑꯒ ꯂꯣꯏꯅ ꯑꯗꯨꯝ ꯃꯊꯪ ꯃꯊꯪ ꯀ꯭ꯂꯤꯌꯔꯦꯟꯁ ꯇꯧꯔꯅꯤ ꯂꯣꯏꯅ ꯀ꯭ꯂꯤꯌꯔꯦꯟꯁ ꯇꯧꯕ ꯃꯇꯨꯡꯗ ꯕꯤꯜ ꯄꯤꯔꯅꯤ ꯑꯗꯨꯒ ꯅꯩꯅ
ꯑ ꯑꯩꯈꯣꯏꯅ ꯄꯤꯔꯛꯇꯣꯏꯅꯦ ꯑꯗꯨꯝ ꯐꯝꯃ ꯂꯩꯗꯧꯅꯦꯕ ꯃꯣꯏꯁꯦ ꯕꯤꯜ ꯂꯣꯏꯗ꯭ꯔꯤ ꯐꯥꯎꯕ
ꯍꯧꯒꯠꯂꯣꯏ ꯃꯣꯏ
ꯑꯗꯨꯗꯤ ꯇꯤꯞꯇꯨꯗꯤ ꯀꯃꯥꯏꯟ ꯇꯧꯕ ꯑꯣꯔꯗꯔꯗꯤ ꯅꯪꯅ ꯂꯧꯕꯅꯦ ꯃꯣꯏꯅ ꯁꯥꯔꯐ ꯇꯧꯕꯅꯦ ꯇꯤꯞꯁ ꯄꯤꯔꯝꯃꯗꯤ ꯀꯅꯥꯒꯤ ꯑꯣꯏꯔꯦ
ꯑ ꯑꯗꯨꯗꯤ ꯃꯤ ꯄꯨꯝꯅꯃꯛꯀꯤ ꯇꯣ ꯑ ꯂꯣꯏꯅ
ꯑꯣ ꯄꯨꯂꯞ ꯊꯝ ꯊꯝꯃꯤꯟꯅꯕ꯭ꯔꯣ ꯇꯤꯞꯁꯇꯣ
ꯊꯥ ꯑꯧ ꯕꯣꯛꯁ ꯂꯩꯌꯦ
ꯑꯣ ꯑꯗꯨꯗꯤ ꯊꯥ ꯊꯥ ꯂꯣꯏꯔꯀꯥꯟꯗ ꯑꯃꯨꯛ ꯄꯤꯔꯛꯇꯣꯏꯔꯣ ꯑꯗꯣ
ꯑꯁꯤꯗ ꯊꯥ ꯅꯠꯇꯦ ꯇꯪꯈꯥꯏ ꯇꯪꯈꯥꯏꯅꯦ ꯊꯥ ꯇꯪꯈꯥꯏ ꯇꯪꯈꯥꯏꯒꯤ ꯌꯦꯟꯅꯔꯦ ꯑꯣ ꯑꯩꯈꯣꯏ
ꯑꯣ ꯌꯥꯝꯕ꯭ꯔꯥ
ꯌꯥꯝꯗꯦ ꯁꯤꯗ ꯑꯩ ꯅꯍꯥꯟ ꯐꯪꯕꯗꯣ ꯂꯨꯄꯥ ꯂꯤꯁꯤꯡ ꯑꯃ ꯑꯗꯨꯋꯥꯏ ꯐꯪꯉꯦ ꯌꯥꯝꯗꯦ ꯑꯗꯣ ꯍꯥꯏꯗ꯭ꯔꯕꯥꯠꯇꯗꯤ ꯃꯌꯥꯝꯃ ꯐꯪꯉꯦ ꯅꯣꯡꯃꯇ ꯅꯠꯇꯦ ꯅꯣꯡꯃ ꯅꯠꯇꯤꯌꯦ ꯑꯣ ꯊꯥ ꯇꯪꯈꯥꯏꯒꯤ
ꯑꯣ ꯌꯥꯝꯗꯦ ꯑꯗꯨꯗꯤ
ꯑꯗꯨꯗ ꯀꯩꯅꯣ ꯑ ꯍꯥꯏꯗ꯭ꯔꯕꯥꯠꯇꯗꯤꯀꯣ ꯌꯥꯝꯗꯔꯕꯗ ꯑꯅꯤ ꯑꯍꯨꯝ ꯐꯪꯉꯦꯕ ꯑꯗꯨꯝ ꯂꯣꯏ ꯄꯨꯟꯁꯤꯜꯂꯒ ꯑꯗꯨꯝ ꯌꯥꯝ ꯃꯉꯥ ꯇꯠꯅ ꯃꯔꯤ ꯃꯉꯥꯗꯤ ꯑꯗꯨꯝ ꯐꯪꯕꯅꯦꯕ ꯁꯤꯗꯗꯤ ꯐꯪꯗꯦ ꯌꯥꯝꯅ
ꯑꯣ
ꯄꯨꯡ ꯃꯇꯝꯗꯨꯗꯤ ꯌꯥꯝꯗꯤ ꯌꯥꯝꯃꯦ ꯁꯤꯗꯒ ꯃꯥꯟꯅꯩ
ꯄꯨꯡꯕꯨꯗꯤ ꯌꯥꯝꯅ ꯍꯥꯎ ꯑꯗꯣ ꯈꯪꯗꯦꯗ ꯃꯣꯏꯁꯦ ꯍꯣꯡꯒꯅꯤ ꯍꯥꯏꯔꯒ ꯑꯝꯇ ꯍꯣꯡꯗꯦ
ꯍꯣꯡꯕ ꯋꯥꯕꯅꯤꯅ ꯍꯦꯛꯇ ꯍꯣꯡꯕ ꯌꯥꯄꯣꯇꯦ
ꯍꯥꯏꯕꯗꯤ ꯃꯇꯝꯗꯣ ꯃꯇꯝꯗꯣ ꯍꯣꯡꯉꯦ ꯑꯣ ꯈꯔꯗꯤ ꯌꯥꯝ ꯌꯥꯝ ꯑꯗꯨꯕꯨ ꯑꯩꯗꯤ ꯄꯨꯡ ꯃꯔꯤ ꯃꯉꯥ ꯇꯔꯨꯛꯇꯗꯤ ꯂꯥꯛꯇꯦꯕ ꯑꯗꯨꯒꯤ ꯑꯗꯨꯝ ꯐꯝꯕ ꯃꯇꯝ ꯐꯪꯉꯦ
ꯎꯝ ꯌꯥꯝ ꯌꯥꯝ ꯆꯤꯟꯕ ꯑꯣꯏꯕꯁꯨ ꯑꯣꯏꯕ꯭ꯔꯣ
ꯋꯣꯏꯇꯤꯡꯗ ꯂꯩꯌꯦ
ꯎꯝ
ꯃꯤ ꯀꯨꯟꯊ꯭ꯔꯥꯃꯨꯛ ꯋꯦꯇꯤꯡꯗ ꯑꯗꯨ ꯃꯄꯥꯟꯗ ꯂꯩꯌꯦ ꯑꯗꯨꯝ
ꯑꯆꯥ ꯂꯦꯞꯄꯒ ꯂꯩꯔꯤꯔꯣ
ꯑꯣ ꯂꯦꯄꯒ ꯂꯩꯔꯤꯅꯦ ꯍꯖꯤꯛ ꯐꯨꯜ ꯑꯣꯏꯔꯦ ꯃꯐꯝ ꯑꯃꯗ ꯆꯥꯒꯦ ꯍꯥꯏꯕ ꯃꯤ ꯂꯩꯇꯦꯕ ꯁꯤ ꯆꯥꯛ ꯍꯥꯎꯕꯅꯦ ꯀ ꯀꯣ ꯍꯥꯎ ꯐꯕꯅꯤꯅ ꯑꯗꯨꯝ ꯋꯦꯇꯤꯡꯗ ꯋꯦꯇꯤꯡꯗ ꯂꯩꯒꯅꯤ
ꯍꯥꯟꯅ ꯑꯣꯔꯗꯔ ꯇꯧꯔꯝꯃꯒ ꯃꯄꯥꯟꯗ ꯉꯥꯏꯗꯣꯏꯔꯣ ꯅꯠꯇ꯭ꯔꯒꯅ ꯀꯃꯥꯏꯅ ꯇꯧꯕꯅꯣ꯫
ꯍꯥꯟꯅ ꯑꯣꯗꯔ ꯇꯧ ꯑꯗꯩ ꯑꯗꯨꯝ ꯂꯦꯞꯄ ꯂꯩꯔꯦꯅꯦ ꯑꯗꯨꯝ ꯐ꯭ꯔꯤ ꯐꯪꯉꯀꯥꯟꯗ ꯗꯦꯕꯔ ꯍꯥꯡꯕ ꯂꯩꯔꯀꯥꯟꯅ ꯇꯦꯕꯥꯜꯗꯣ ꯊꯨꯅ ꯁꯦꯡꯗꯣꯛꯑꯅꯤꯗꯅ ꯅ ꯊꯨꯅ ꯁꯦꯡꯗꯣꯛꯑꯒ ꯑꯗꯨ ꯀꯧꯔꯛꯑꯅꯤ ꯑꯗꯨꯝ ꯕꯤꯖꯤ ꯑꯗꯨꯝ ꯕꯤꯖꯤꯒꯤ ꯃꯇꯝꯗꯗꯤ ꯑꯗꯨꯝ ꯌꯥꯝ ꯊꯨꯅ ꯇꯧꯕ ꯇꯥꯔꯦ꯫
ꯀꯧꯔꯥꯛꯇ꯭ꯔ ꯁꯨ ꯃꯣꯏ ꯍꯦꯛꯇ ꯆꯪꯕ ꯌꯥꯏꯌꯦ ꯀꯅꯣ ꯂꯣꯏꯈ꯭ꯔꯗꯤ꯫